ꯑꯥꯎ ꯇꯥꯏꯌꯦ
ꯀꯩꯗꯧꯔꯤꯒꯦ
ꯇꯁꯦꯔꯅ ꯇꯥꯎꯅꯤ ꯏ ꯐꯪꯗꯕ ꯁꯤꯡꯖꯨ ꯆꯥꯁꯤꯔꯥ ꯇꯧꯔꯝꯅꯦꯕ ꯑꯗꯣ
ꯑꯣ ꯁꯥꯔꯣ ꯆꯔꯣ ꯀꯔꯤ ꯁꯤꯡꯖꯨꯅꯣ
ꯀꯅꯦ ꯀ ꯁꯜꯗ ꯖꯤꯀꯔꯤ ꯁꯥꯗ
ꯑꯁ ꯃꯔꯣꯏꯒꯨꯝꯕ ꯆꯥꯕ ꯌꯥꯕꯅꯤ
ꯑꯁ ꯃꯔꯣꯏ ꯂꯩꯇꯦ ꯍꯧꯖꯤꯛ ꯃꯔꯣꯏ ꯐꯥꯎ ꯂꯩꯇꯦ
ꯇꯃꯤꯗꯤ ꯍꯥꯎꯕꯅꯤꯅꯦ
ꯌꯥꯥꯎꯔꯁꯨ ꯑꯁ ꯈꯅꯦꯕ ꯃꯤꯗꯣ ꯂꯩꯔꯝꯒꯦꯔꯥ ꯂꯩꯔꯝꯑꯣꯒꯦꯔꯥ ꯃꯤ ꯃꯤ ꯐꯪꯗꯦ ꯍꯥꯏꯕꯒꯨꯝ ꯇꯧꯕꯅꯦ ꯍꯧꯖꯤꯛꯀꯥꯟ
ꯍꯣꯏ ꯐꯪꯗꯦ ꯍꯥꯏꯕꯅꯦ ꯑꯗꯨꯕꯨ ꯂꯩꯗꯤ ꯂꯩꯕꯅꯦ
ꯌꯦꯔꯨꯝ ꯌꯦꯔꯨꯝꯁꯨꯀꯣ ꯇꯥꯡꯉꯦ
ꯀꯌꯥ ꯄꯤꯒꯦ ꯑꯁ ꯑꯩꯈꯣꯏꯔꯣꯝ ꯑꯗꯨꯗꯤ ꯑꯦꯠ ꯑꯦꯠꯅꯦ ꯑꯃꯗ
ꯑꯅ
ꯎꯝ
ꯍ ꯀ꯭ꯌꯥ ꯄꯤꯖꯥ ꯑꯀꯣ
ꯈꯪꯪꯗ
ꯑꯁ ꯑꯩ ꯆꯄꯥꯜ ꯀꯛꯁꯤꯔꯥ ꯇꯧꯔꯒ ꯑꯁ ꯌꯥꯝ ꯇꯥꯡꯃꯟꯕꯒꯤꯦ
ꯀꯔꯤꯅ ꯑꯄꯕꯨ ꯀꯛꯇ꯭ꯔꯁꯨ ꯌꯥꯕꯅꯦ ꯑꯗꯨꯝ ꯂꯩꯔꯒ ꯌꯥꯕꯅꯦ ꯅꯪꯁꯨ ꯎ
ꯕꯖꯥꯔꯒꯤꯗꯣ ꯑꯣꯏꯗꯕ ꯉꯥꯛꯇ ꯑꯩꯒꯤꯗꯣ ꯅꯥꯟ ꯃꯟꯕꯨꯒꯤ ꯁꯦꯠꯄ ꯌꯥꯅꯤ ꯂꯩꯒꯤꯁꯨꯁꯨꯣ
ꯑꯣ
ꯁꯥꯆꯨ ꯂ ꯆꯦ ꯀꯁꯨ ꯀꯅꯤꯒꯦꯅ ꯀ ꯑꯦ
ꯄꯤꯁꯥꯁꯨ ꯂꯩ ꯂꯩꯗ
ꯍꯣꯏ ꯁ꯭ꯀꯨꯜꯒꯤ ꯀꯩꯅꯣ ꯇ꯭ꯔꯥꯏꯕꯦꯜꯒꯤ ꯑꯗꯣ ꯄꯩꯁꯥ ꯆꯅꯤ ꯌꯥꯡꯈꯩ ꯌꯥꯡꯈꯩ
ꯑꯥ ꯑꯗꯨꯅꯦ
ꯀ ꯍꯕꯣ
ꯑꯩ ꯆꯠꯂꯨꯍꯦ
ꯐꯤꯗ꯭ꯔꯦꯁꯨꯔꯤ ꯍꯥꯕ꯭ꯔꯣ
ꯌꯥꯥꯏꯅꯥ
ꯍꯥꯏꯗꯤ ꯑꯩ ꯗꯨꯀꯥꯟꯗꯦ ꯉꯁꯥꯏꯩꯅ ꯍꯥꯏꯔꯕꯣ ꯑꯦ
ꯑꯣ ꯆꯠꯂꯣꯏꯍꯦ ꯑꯩꯗꯤ ꯄꯩꯁꯥꯒ ꯑꯝꯇ ꯂꯩꯖꯗꯦ ꯄꯥꯝꯃꯣꯏ
ꯈꯜꯦꯃꯅ ꯍꯥꯏ ꯑꯅꯤ
ꯑꯣ ꯅꯪ ꯅꯪ ꯆꯠꯀꯦꯔꯣ
ꯈꯪꯗꯦ ꯑꯩ ꯏꯁꯥꯁꯨ ꯄꯥꯝꯃꯨꯦ ꯏꯗꯗꯤ ꯆꯠꯇꯕ ꯌꯥꯗꯕ꯭ꯔꯣ
ꯈꯪꯗꯦ ꯑꯗꯨ ꯑꯗꯨꯗꯤ ꯈꯪꯗꯧ ꯃꯥꯥꯟꯅꯤ
ꯄꯤꯅꯤꯡꯉꯥꯏꯗꯣ ꯆꯍꯨꯝ ꯌꯥꯡꯈꯩ ꯆꯅꯤ ꯌꯥꯡꯈꯩ
ꯄꯩꯁꯥ ꯉꯥꯏꯇꯦ ꯄꯝꯃꯨꯁꯨ ꯄꯥꯝꯃꯨꯋꯦ ꯑꯗꯨ ꯆꯠꯁꯨ ꯆꯠꯅꯤꯡꯗꯦ
ꯆꯠꯄꯒꯤꯗꯤ ꯆꯄ ꯌꯥꯏꯗ ꯁꯥꯗ ꯎ ꯄꯝꯃ ꯑꯣꯏ ꯍꯥꯏꯕ ꯋꯥ ꯍꯗ
ꯎꯝ
ꯑ ꯀꯇ ꯑꯗꯦ
ꯇꯥꯎ
ꯌꯥꯒꯅ ꯅꯪꯗꯤ ꯀꯌꯥꯃꯨꯛ ꯊꯥꯈ꯭ꯔꯒꯦ ꯉꯁꯤꯁꯦ
ꯑꯁ ꯀꯗꯥꯗꯒꯦ ꯁꯕꯗꯤ ꯁꯕꯥ ꯑꯗꯣ ꯑꯣꯏꯕ꯭ꯔꯥ ꯑꯣꯏꯗꯕꯗꯤ ꯈꯪꯗꯦ
ꯑꯣꯏꯗꯅꯤ ꯁꯥꯦ ꯑ ꯑ
ꯀ ꯍꯟꯖꯥꯡ ꯆꯥꯕ꯭ꯔꯥ ꯉꯁꯤ
ꯎꯝ ꯎꯄꯤ ꯉꯔꯥꯡ ꯅꯨꯡꯗꯥꯡꯒꯤ ꯆꯥꯛ ꯉꯔꯥꯡ ꯅꯨꯡꯗꯥꯡ ꯆꯥꯛ ꯊꯣꯡꯕꯤꯒ ꯆꯪꯗꯦ ꯑꯗꯨꯒꯤ ꯇꯥꯅꯤꯡꯗꯕꯗꯨ ꯁꯦ ꯑꯌꯨꯃꯛꯁꯥꯏ ꯁꯤꯗ ꯑꯥꯏꯗꯦꯟꯇꯤ ꯀꯥꯔꯇ ꯂꯥꯁꯇ ꯏꯅꯦ ꯍꯥꯏꯌꯦꯕꯀꯣ
ꯑ ꯆꯠꯇ꯭ꯔꯦꯅ ꯍꯗꯗꯔꯦ
ꯃꯅꯕꯤ ꯑꯃꯗ ꯄ ꯀ
ꯌꯥꯏꯅꯦ ꯑꯗꯨꯁꯨ
ꯀ꯭ꯔꯤ ꯀꯔꯤ ꯍꯟꯖꯥꯡ ꯆꯥꯒ ꯂꯩꯦꯕꯅ
ꯑꯁ ꯀ ꯍꯗꯁꯨ ꯇꯅꯤ ꯌꯥꯅꯠꯇ꯭ꯔꯦ ꯆꯥꯕ ꯉꯥꯛꯇ ꯑꯗꯨꯝ ꯆꯥꯏꯌꯦ ꯍꯥꯎꯁꯨ ꯍꯥꯎꯗ
ꯑꯗꯨꯅꯤꯖ ꯆ ꯐꯥꯎꯂꯇꯦ
ꯑ
ꯎ ꯀꯣ ꯀꯩꯅꯣ ꯑꯦ ꯁꯦꯟꯟꯗꯜ ꯑꯃꯀꯣ ꯁꯦꯟꯗꯜꯗꯤ ꯅꯠꯇꯦꯗ ꯑ ꯑꯃꯗꯅ ꯂꯤꯁꯤꯡ ꯑꯃꯒ ꯆꯍꯨꯝ ꯍꯥꯏꯕ ꯑꯃꯁꯤ ꯍꯥꯏꯕ ꯑꯗꯨꯝ ꯃꯦꯖꯣꯒꯤꯗꯨꯅ ꯁꯤꯛꯁ ꯐꯤꯐꯇꯤ ꯍꯥꯏꯕꯀꯣ ꯀꯗꯤꯛꯇꯗꯤ ꯀ ꯃꯟꯅꯗꯔ ꯂꯧꯅꯤꯡꯕ ꯑꯃꯨꯛ ꯏꯁꯥꯗꯣ ꯑꯃꯨꯛ ꯄꯥꯝꯃꯨ
ꯑ
ꯁ ꯇꯪ ꯃꯟ꯭ꯔꯣ ꯀꯈꯤꯠꯇꯪ ꯍꯣꯡꯡꯕꯜꯂ
ꯄꯨꯅꯤ ꯑ ꯇꯥꯃ
ꯑꯗ ꯍꯦꯡꯉꯗꯤ
ꯑꯥ
ꯂꯀꯦꯔꯥ
ꯈꯪꯅꯦ ꯑꯁ
ꯔꯥꯑꯣ
ꯁ ꯂꯤꯜꯅꯤ ꯐꯣꯛ ꯐꯦꯔꯥꯁꯨꯣ ꯑꯣꯏꯣꯏꯁ ꯏꯚꯅꯤꯡ ꯀꯣꯕꯨꯗ ꯑꯣꯏꯔꯗꯤ ꯅꯨꯡꯉꯥꯏ
ꯁ ꯂꯥꯛꯄꯝ ꯃꯇꯝꯝꯗ ꯍꯦꯛ ꯌꯥꯏ ꯂꯥꯛꯄ ꯀꯥꯟꯗ ꯅꯪ ꯐꯨꯔꯤꯠꯇ ꯄꯨꯔꯛꯑꯣꯀꯣ
ꯎꯝ ꯁꯉ ꯆꯪꯁꯦ ꯀꯥ ꯑꯁ ꯆꯤꯀꯥ ꯊꯥꯎꯗ ꯃꯃꯜ ꯀꯌꯥ ꯀꯌꯥ ꯄꯤꯕꯣ ꯃꯣꯏꯒꯤꯗꯣ
ꯍꯪꯗꯦ ꯑꯗꯨꯦ
ꯍꯥꯏꯗꯤ ꯅꯨꯡꯗꯥꯡꯗ ꯁꯤ ꯃꯈꯥꯒꯤꯗꯣ ꯆꯠꯅꯤꯡꯉꯦ ꯍꯣꯡꯣꯡ
ꯅꯨꯡꯉꯥꯏꯇꯦꯗ
ꯃꯤ ꯂꯥꯛꯅꯕ꯭ꯔꯣ
ꯔꯥꯇ ꯂꯥꯛꯅꯌꯦ ꯑꯗꯨ ꯑꯗꯨ
ꯀꯔꯤꯒꯤ ꯅꯨꯡꯉꯥꯏꯇꯕ ꯍꯣꯏ ꯆꯠꯒꯦ ꯍꯥꯏ ꯍꯩ ꯁꯤꯨꯕ
ꯈꯪꯗꯦ ꯍꯩꯇꯕꯒꯤꯔ ꯅꯨꯡꯉꯥꯏꯇꯕꯒꯤꯔ
ꯍꯝ ꯐꯟ ꯆꯄꯃ ꯇꯃꯂꯥꯏꯇ
ꯑꯦ ꯍꯥꯏꯦꯕ
ꯐꯣꯟ ꯆꯠꯄ ꯃꯇꯝ ꯐꯥꯎ ꯂꯩꯇ꯭ꯔꯦ ꯍꯥꯏꯕ ꯂꯩꯔꯤ ꯍꯥꯏꯕꯣ ꯀꯩꯗꯧꯔꯒ ꯂꯩꯕ ꯃꯤꯌꯥꯝꯕ ꯂꯩꯕ꯭ꯔꯣ
ꯑꯌꯦ
ꯁꯍꯔꯔꯕꯣ ꯃꯉꯣꯏ
ꯍꯣꯏ ꯍꯧꯔꯦ
ꯆ ꯀꯌꯥ ꯄꯤꯕꯔꯣ ꯊꯥꯖ
ꯑ ꯌꯥ ꯃꯣꯏ ꯊꯣꯛꯄ ꯇꯧꯕꯅꯤ
ꯑꯁꯤ ꯎ ꯉꯁꯤ ꯑꯃꯗꯣ
ꯎꯝ
ꯗꯨꯀꯥꯟ ꯐꯕ꯭ꯔꯣ
ꯍꯣꯏ
ꯁꯔꯦ ꯇꯔ ꯌꯦꯡ꯭ꯔꯥ ꯇꯋꯥꯅ ꯀꯤꯗꯣ
ꯍꯣꯏ
ꯁꯥꯗ ꯀꯌꯥꯒꯌꯥ
ꯈꯪꯗ ꯇꯃꯣ ꯍꯥꯔꯕ ꯈꯪꯗꯦꯕ ꯌꯥꯝꯗꯤ ꯌꯥꯝꯕꯅꯦ
ꯐꯔꯤ ꯑꯣ ꯇꯌꯥꯎ ꯀꯃꯗꯔꯥ ꯐꯔꯤꯗꯔꯥ
ꯠꯇꯦ ꯀꯩꯅꯣꯗ ꯍꯦꯔꯤꯇꯦꯖ ꯍꯦꯔꯤꯇꯦꯖ ꯁ꯭ꯀꯨꯜꯗꯀꯣ
ꯎꯝ
ꯀꯦꯟꯇꯤꯟ ꯀꯦꯟꯇꯤꯟ ꯌꯣꯟꯕ
ꯑ ꯉꯥꯏꯌꯦꯅꯦꯃꯤ ꯆꯦ ꯑꯩꯣꯏ ꯀꯣꯏꯁꯀꯣ ꯃꯅ ꯅꯨꯃꯤꯗꯅ
ꯑꯦ
ꯆ ꯆꯥꯅꯃꯗꯦ
ꯎꯝ
ꯃꯥꯅꯤ ꯁꯤꯒꯨꯝꯕ ꯊꯕꯛ ꯇꯧꯃꯤꯉꯁꯤꯁꯨꯅꯄꯤꯗꯣ
ꯅꯪꯒꯤ ꯁꯤꯡꯖꯨꯗꯣ ꯑꯩꯁꯨ ꯆꯥꯅꯤꯡꯉꯦ
ꯆꯋꯁꯅꯤ ꯃ ꯅꯣꯏ ꯃꯅꯥꯛꯇꯣ ꯁꯤꯁꯨ ꯉꯍ ꯏꯕꯥꯅꯤ ꯂꯧꯕꯗ ꯍꯥꯎꯑꯣꯏꯗ꯭ꯔꯦ ꯑꯗꯨꯝ ꯆꯥꯎꯥꯎꯑꯣ
ꯍꯥꯎꯕꯅꯦ ꯑꯗꯣ ꯌꯣꯟꯗ꯭ꯔꯦ
ꯐꯔꯤꯔ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
ꯎꯝ ꯑꯩꯈꯣꯏꯒꯤꯗꯤ ꯍꯣꯏꯒꯤ ꯑꯩꯈꯣꯏꯒꯤꯗ ꯁꯣꯏ ꯌꯣꯅꯦꯕꯀꯣ ꯅꯨꯡ ꯀ ꯀꯦ ꯇꯔ ꯀ ꯆ ꯄꯁꯥꯂꯦꯇꯦꯕ
ꯍꯥꯎꯒꯦ ꯍꯥꯎꯕ
ꯎꯝ ꯃꯣꯏꯒꯤꯗꯣ ꯃꯇꯝ ꯌꯥꯕ ꯂꯥꯎꯋꯦꯕ
ꯎꯝ ꯇꯥꯡꯕ꯭ꯔꯥ
ꯍꯥꯥ
ꯇꯥꯡꯕ꯭ꯔꯥ
ꯇꯥꯡꯉꯦ ꯍꯥꯏꯒꯗꯤ ꯅꯍꯥꯟꯒꯤꯗꯤꯅ ꯌꯥꯝꯃꯦ ꯏꯕꯥꯅꯤ ꯂꯧꯕꯗꯨꯅ
ꯎꯝ
ꯃꯆꯁꯨ ꯌꯥꯝꯃꯤ ꯃꯆ ꯌꯥꯝꯗꯤ ꯌꯥꯝꯗꯤ ꯆꯥꯕꯨꯗꯤ ꯀ ꯌꯥꯗ
ꯍꯦꯜꯂꯝꯒꯅꯤ ꯑꯃꯥꯗꯅ
ꯍꯥꯥ
ꯑꯔꯗꯨꯅ ꯍꯔꯝꯒꯅꯤ
ꯎꯝ ꯑꯣꯏꯕꯨ ꯃꯥꯜ ꯎꯝ ꯎꯝ ꯀꯩꯅꯣ ꯅꯃꯥꯟꯗꯒꯤꯈꯣꯏ ꯂꯩꯃꯤꯟꯅꯕ ꯅꯗꯗꯥꯏꯃꯤ ꯁꯤ
ꯀꯩꯕꯥ
ꯅꯃꯥꯟꯅꯕꯤ ꯈꯣꯏꯗꯣ
ꯎꯝ
ꯠꯇ ꯂꯩꯕꯁꯤꯡꯗꯣ ꯂꯩꯇ꯭ꯔꯣ
ꯂꯩꯏꯌꯦ
ꯅꯪꯒ ꯃꯤꯡꯒ ꯆꯞ ꯃꯥꯟꯅꯕ ꯅꯨꯄꯤꯗꯣ ꯀꯗꯥꯏꯗ ꯂꯩꯕ꯭ꯔꯣ ꯑ ꯅꯍꯥꯟ ꯂꯩꯕ ꯃꯐꯝꯗ ꯂꯩꯕ꯭ꯔꯥ
ꯑ ꯑꯗꯨ ꯂꯩ ꯑꯦꯌ
ꯁꯣꯏꯅ ꯂꯥꯛꯎ ꯃꯥꯜꯂꯤꯅꯦ ꯑꯗꯨꯝ ꯆꯥꯛꯆꯥ ꯁꯤꯡꯖꯨ ꯆꯥꯔꯨꯛꯄ ꯆꯥ ꯂꯩꯇꯦ
ꯍꯧꯖꯤꯛꯁꯨ ꯂꯥꯛꯑꯦ
ꯁꯀꯣꯁ ꯁꯀꯨꯜ ꯆꯠ ꯁꯤꯗ ꯂꯥꯛꯕ ꯅꯪ ꯌꯨꯝꯗ ꯁ꯭ꯀꯨꯜ ꯀꯥꯡ ꯇꯧꯔꯒ ꯂꯥꯛꯄ
ꯎꯝ
ꯆꯞ ꯆꯥꯔꯔꯤꯅꯦꯁꯚ
ꯉꯁꯤꯗꯤ ꯁ꯭ꯀꯨꯜ ꯑꯣꯏꯔꯒ ꯂꯩꯌꯦ ꯆꯤꯡꯖꯨ ꯇꯧꯁꯤꯅ ꯑꯩꯉꯣꯟꯗ ꯀꯧꯔꯛꯄꯅꯦ
ꯎꯝ ꯎ ꯆꯒꯥꯏꯇ ꯍꯧ ꯇꯨꯂꯥꯎ
ꯅ ꯀꯥꯝꯃꯅ ꯑ ꯆꯥꯏ ꯆꯥꯏ ꯆꯥꯏ
ꯅꯕꯥꯅꯤꯗꯤ ꯂꯩꯕ ꯅꯨꯡꯉꯥꯏꯕ꯭ꯔꯥ
ꯁꯥ ꯂꯩꯇꯕꯒꯤꯅꯤꯅꯦ
ꯅꯨꯡꯉꯥꯏꯇꯕ꯭ꯔꯥ
ꯈꯪꯗꯦ ꯅꯨꯡꯉꯥꯏ ꯍꯥꯏꯔꯣ ꯅꯨꯡꯉꯥꯏꯇꯦ ꯍꯥꯏꯔꯣ
ꯅꯨꯉꯥꯏꯔꯝꯒꯅꯤ
ꯄꯩꯁꯥ ꯑꯗꯨꯝ ꯂꯩꯒꯦꯔꯥ ꯍꯥꯏꯔꯒ ꯄꯩꯁꯥ ꯍꯦ ꯍꯦꯟꯅ ꯂꯩꯗ꯭ꯔꯦ ꯎꯝ ꯊꯥ ꯑꯃꯗ ꯆꯝꯃꯉ ꯑꯦ ꯊꯥ ꯑꯃꯗ ꯍꯥ ꯆꯥꯝꯃꯗ ꯆꯥꯝꯃꯉꯥꯒꯕ ꯄꯥꯏꯑꯦ ꯂꯣꯏꯔꯦ ꯑꯩꯈꯣꯏꯗꯤ
ꯆꯥꯅꯤꯡꯉꯥꯏ ꯂꯩꯇꯔ꯭ꯦ
ꯎꯝ ꯑꯦ
ꯑꯗꯨꯝ ꯂꯩꯌꯦ
ꯍꯥꯎꯕꯔꯥ ꯍꯥꯎꯇꯕꯔꯣ ꯎꯝ ꯀꯥꯁꯦ ꯁꯥꯃꯟꯈꯔ꯭ꯦ
ꯇꯥ ꯁꯥꯕ꯭ꯔꯥ ꯌꯥꯝꯅ
ꯁꯥꯏꯌꯦ
ꯑꯩꯈꯣꯏꯗꯤ ꯅꯨꯡꯗꯥꯡꯗ ꯁꯥꯏꯌꯦ
ꯅꯣꯏꯒꯤꯅꯦ ꯆꯦꯛ ꯀꯦ ꯑꯃꯨꯛ ꯇꯧꯅꯤ ꯅꯨꯡꯗꯥꯗꯗꯤ ꯀꯩꯁꯨ ꯇꯧꯗꯦ ꯑꯩꯈꯣꯏꯒꯤꯅ
ꯎꯝ